ꯅꯪ ꯋꯥꯔꯤ ꯀꯟꯅ ꯂꯤꯌꯦꯕ
ꯑꯩꯅ ꯋꯥꯔꯤ ꯀꯟꯅ ꯂꯤꯔꯒ ꯇꯠ ꯂꯩꯔꯝꯃꯦ ꯑꯁ ꯑꯩꯗꯣ ꯍꯥꯏꯗꯤ ꯉꯟꯇꯥꯅ ꯇꯨꯝꯕꯒꯤ ꯋꯥꯔꯤ
ꯅꯪꯖꯨ ꯑꯩꯒꯤ ꯈꯣꯟ ꯇꯥꯗ꯭ꯔꯗꯤ ꯀꯩꯗꯧꯔꯕ ꯖꯥꯠꯅꯣꯅ ꯈꯟ ꯌꯥꯏꯅ
ꯑꯗꯨꯅꯤꯅꯦ ꯃꯦꯁꯦꯁ ꯊꯥꯔꯛꯏꯗꯣ ꯉꯥꯁꯥꯏ ꯉꯥꯁꯥꯏ ꯅꯪꯉꯣꯟꯗ ꯇꯧꯔꯛ ꯇ꯭ꯔꯤꯉꯩꯗ ꯑꯃ ꯇꯧꯔꯛꯑꯝꯃꯦꯕꯀꯣ ꯅꯨꯄꯤ ꯑꯃ ꯃꯥꯒꯤꯗꯣ ꯃꯦꯁꯦꯁꯁꯨ ꯊꯥꯔꯛꯄ ꯅꯠꯇꯕ ꯁꯣꯏꯒꯅꯤ ꯍꯥꯏꯕꯤꯒꯦ ꯇꯧꯕ ꯑꯗꯣ ꯃꯥꯒꯤ ꯅꯝꯕ꯭ꯔꯗꯣ ꯀꯔꯝꯕꯅꯣ ꯈꯪꯗ꯭ꯔꯕ ꯑꯩꯅ ꯔꯦꯟꯗꯝ ꯀꯣꯜ ꯇꯧꯔꯛꯄ ꯃꯥꯗꯣ
ꯀꯩꯗꯩꯏꯕ ꯎꯝ
ꯑꯗꯣ ꯃꯥꯅ ꯑꯗꯨꯃꯥꯏꯅ ꯇꯧꯕꯗꯣ ꯍꯥꯏꯗꯤ ꯃꯤꯗꯣ ꯈꯪꯗ꯭ꯔꯗꯤ ꯄꯥꯏꯗ꯭ꯔꯗꯤ ꯄꯣꯏꯟ ꯃꯥꯡꯉꯤꯗꯅ
ꯎꯝ ꯑꯗꯨ ꯅꯪ ꯄꯥꯏꯕꯤꯗꯦ
ꯑꯩꯕꯨꯗꯤ ꯄꯥꯏꯗ꯭ꯔꯦ ꯑꯗꯨꯒ ꯑꯩꯅ ꯍꯥꯏꯕꯤꯒꯦ ꯇꯧꯕ ꯃꯥꯒꯤ ꯃꯦꯁꯦꯁ ꯊꯥꯔꯛꯇꯝꯅꯤꯅ ꯑꯩꯉꯣꯟꯗ ꯅꯝꯕꯔꯗꯣ ꯀꯔꯝꯕꯅꯣ ꯈꯪꯗ꯭ꯔꯕ ꯌꯥꯎꯗ꯭ꯔꯕ
ꯇꯥꯛꯄ ꯑꯣꯏꯔꯝꯅꯤ ꯃꯣꯏ
ꯎꯝ
ꯑꯥꯏꯁꯤ ꯆꯥꯛꯄ꯭ꯔꯥ ꯅꯠꯇ꯭ꯔꯒꯅ
ꯑꯍꯟꯅꯤꯗ ꯑꯍꯟ ꯑꯣꯏꯔꯝꯃꯦ
ꯑꯍꯟ ꯍꯥꯏꯗꯤ
ꯀ꯭ꯌꯥꯃꯨꯛ
ꯈꯪꯗꯦ ꯃꯈꯣꯟꯗꯣ ꯑꯗꯨꯝ ꯑꯍꯟ ꯃꯥꯟꯂꯒ
ꯅꯪꯁꯨ ꯃꯈꯣꯟ ꯃꯤ ꯑꯩꯖꯨ ꯃꯤ ꯄꯤꯛꯇ꯭ꯔꯨ ꯄꯤꯛꯂ ꯈꯣꯟꯅ ꯑꯥ ꯑꯃꯦꯔꯤꯀꯥꯕꯥꯎ ꯇꯥꯅꯤ ꯂꯥꯎꯕꯗ
ꯑꯗꯨ ꯑꯣꯏꯔꯁꯨ ꯂꯩꯗꯅ ꯋꯥ ꯉꯥꯡꯕꯗ ꯑꯍꯟꯒꯤ ꯈꯨꯡꯉꯥꯡ ꯑꯉꯥꯡꯒꯤ ꯈꯨꯡꯉꯥꯡ ꯂꯩꯗꯅ
ꯀꯩꯒꯤꯅꯣ ꯈꯪꯗꯦ ꯑꯩꯒꯤ ꯐꯣꯟꯁꯦ ꯑꯗ ꯁꯨꯛ ꯌꯥꯝ ꯆꯥꯎꯔꯤꯁꯦ
ꯔꯦꯗꯤꯑꯣ ꯀꯩꯅꯣ ꯇꯧꯔꯣ ꯔꯦꯗꯤꯑꯣ ꯋꯥꯔꯤ ꯌꯥꯎꯔꯣ ꯄꯥꯕ ꯌꯥꯎꯔꯣ
ꯑꯦ ꯃꯥꯢꯀ꯭ꯔꯐꯣꯟꯒ ꯌꯥꯎꯗ꯭ꯔꯁꯨ ꯌꯥꯅꯤ ꯍꯧꯖꯤꯛ ꯁꯦꯝ ꯁꯦꯝꯂꯒ ꯇꯞꯅ ꯇꯞꯅ ꯉꯥꯡꯕꯩꯅꯦ
ꯑꯝ